ꯒꯤ ꯋꯥꯔꯤꯗ ꯀꯥꯏꯅ ꯇꯧꯕ꯭ꯔꯥ ꯑꯩ ꯈꯪꯍꯧꯗ꯭ꯔꯦ ꯃꯊꯟ ꯈ ꯂꯣꯏꯔꯝꯃꯤꯅꯦ
ꯍꯣꯏ ꯍꯣꯏ ꯃꯊꯟꯇ ꯀꯛꯄꯅꯦ ꯑꯩꯅ ꯍꯣꯔꯦꯟ ꯄꯨꯡ ꯃꯤꯅꯤꯠ ꯍꯣꯏ ꯍꯥꯏꯔꯣ ꯍꯥꯏꯔꯣ
ꯑꯗ ꯀꯃꯥꯏꯅ ꯇꯧꯋꯤ ꯑꯩ ꯃꯥꯒꯤ ꯃꯌꯥꯝ ꯄꯤꯔꯛꯝꯕꯅꯦ ꯑꯩꯉꯣꯟꯗꯀꯣ ꯑꯩ ꯂꯤꯜꯂꯦꯕ ꯑꯩꯉꯣꯟꯗ ꯑꯩꯗꯤ ꯁꯨꯡꯛ ꯂꯩ ꯌꯦꯛꯇꯦꯕ ꯑꯩꯈꯣꯏ ꯁ꯭ꯀꯨꯜꯗꯒ ꯂꯥꯛꯄ ꯃꯇꯝꯗꯁꯨ ꯑꯩꯗꯤ ꯑꯁ ꯑꯩꯒꯤꯁꯤꯗꯤ ꯑꯩꯁꯨ ꯃꯤꯡꯅꯤ ꯁꯤꯜꯂꯨ ꯍꯥꯏꯔ ꯁꯤꯜꯍꯜꯂꯤꯀꯣ ꯃꯥꯅ ꯑꯗꯨꯒ ꯌꯨꯝ ꯌꯣꯛꯄꯗꯁꯨ ꯌꯥꯏ ꯌꯥꯏ ꯅꯪ ꯏꯁꯜꯂ ꯀꯩꯁꯨꯧꯈꯠꯂꯕꯅꯤꯅ ꯑꯗꯨꯝ ꯄꯤꯖꯗꯣꯏꯔꯤꯕꯅꯤ ꯍꯥꯏꯀꯣ ꯑꯗꯨꯝ ꯄꯤꯔꯛꯑꯦ ꯑꯗꯨꯅ ꯏꯟꯗꯤꯌꯥꯒꯤ ꯀꯦꯄꯤꯇꯦꯜ ꯂꯝꯗꯣ ꯈꯪꯉꯤꯅ ꯏꯟꯗꯤꯌꯥ ꯀꯦꯄꯤꯇꯦꯜ ꯗꯤꯅ ꯍꯣꯔꯣꯏ ꯑꯥꯏꯅ ꯂꯣꯏꯗꯣ ꯑꯗꯨꯗ ꯆꯠ ꯃꯦ ꯍꯟꯗꯛ ꯆꯠꯄꯅꯦꯕ ꯃꯥ ꯃꯥ ꯃꯥ ꯆꯠꯂꯨꯕꯅꯦꯕ ꯍꯟꯗꯛꯁꯦ ꯀꯨꯏꯗ꯭ꯔꯤꯕ ꯑꯗꯨꯒ ꯃꯥ ꯑꯦꯄꯣꯁꯇꯜ ꯑꯪꯀꯤꯠ ꯁꯁꯋꯥꯟ ꯈꯪꯉꯤꯗꯅ
ꯀꯔꯤ
ꯑꯦꯄꯣꯁꯇꯜ ꯑꯣꯏꯕ ꯑꯪꯀꯤꯠ ꯁꯁꯋꯥꯟ ꯍꯥꯏꯅ ꯇꯥꯔꯕ ꯑꯁ ꯅꯪ ꯈꯥꯡꯉꯝꯗ꯭ꯔꯦꯗ ꯁꯤ ꯍꯟꯗꯛ ꯃꯅꯤꯄꯨꯔꯗꯩ ꯀꯩꯅꯣꯒ ꯇꯧꯕꯤꯅꯤ ꯑꯆꯧꯕ ꯑꯃ ꯑꯩꯈꯣꯏꯒꯤ ꯏꯁꯣꯔꯗꯁꯨ ꯐꯥꯖꯕ ꯀꯥꯡꯕꯨꯒꯤ ꯑꯆꯧꯕ ꯑꯃ ꯁꯤꯅꯤ ꯀꯥꯏꯅ ꯇꯧ ꯍꯤꯂꯤꯡ ꯁꯤꯖꯤꯟꯅꯅꯤ ꯁꯤꯟꯅꯤꯒ ꯇꯧ ꯈꯪꯗ꯭ꯔꯕꯣ ꯑꯁ ꯅꯪꯒꯤ ꯃꯄꯗꯣꯝ ꯂꯩꯩꯅꯅꯤ ꯀꯩ ꯃꯅꯤꯄꯨꯔꯒꯤ ꯀꯩꯝ ꯈꯪꯉꯝꯗ꯭ꯔꯦꯗꯣ
ꯍꯣꯏ
ꯑꯣ ꯍꯣ ꯅꯨꯡꯉꯥꯏꯇꯦꯗ
ꯍꯥꯏꯔꯣꯑꯣ ꯍꯥꯏꯔꯣꯑꯣ
ꯑꯔꯣ ꯏꯁꯇꯦꯁꯟ ꯂꯩꯔꯃꯦꯗꯅ
ꯍꯣꯏ ꯑꯗꯨꯅꯤ ꯑꯩꯁꯦ ꯂꯥꯞꯅ ꯂꯩꯈ꯭ꯔꯕꯒꯤ ꯀꯝ ꯈꯪꯗ꯭ꯔꯦ ꯎꯝ
ꯍꯟꯗꯛꯁꯦ ꯃꯅꯤꯄꯨꯔꯗ ꯃꯅꯤꯄꯨꯔꯗ ꯑꯦꯄ꯭ꯔꯤꯜ ꯃꯇꯝꯁꯤꯗ ꯑꯦꯄ꯭ꯔꯤꯜ ꯇ꯭ꯋꯦꯟꯇꯤ ꯋꯥꯟ ꯇꯨ ꯇ꯭ꯋꯦꯟꯇꯤ ꯐꯣꯔꯗꯣ ꯑꯗꯨꯗ ꯄꯤꯁ ꯑꯦꯟ ꯍꯤꯂꯤꯡ ꯁꯤꯟꯅꯤ ꯍꯥꯏꯕ ꯑꯃ ꯇꯧꯔꯝꯕꯅꯦꯕꯀꯣ
ꯑꯣ ꯑꯣ
ꯍꯧꯖꯤꯛ ꯅꯥꯒꯥꯂꯦꯟꯗ ꯁꯤꯟꯈꯤꯕꯒ ꯈꯪꯉꯗꯅ ꯅꯥꯒꯥꯂꯦꯟꯗ ꯑꯁꯤꯟ ꯔꯤꯚꯥꯏꯚꯦꯜ ꯇꯧꯈꯤꯕꯗꯣ
ꯍꯥꯏꯌꯣꯀꯣ ꯑꯝꯇ ꯑꯝꯇ ꯅꯤꯡꯁꯤꯡꯈꯤꯒꯦ
ꯅꯤꯡꯅꯤꯁꯤꯡ ꯅꯤꯁꯤꯡ ꯅꯥꯒꯥꯂꯦꯟꯗ ꯏꯁꯇꯦꯗꯤꯌꯝꯗꯒ ꯔꯤꯚꯥꯏꯕꯦꯜ ꯇꯧꯕ ꯃꯤ ꯃꯌꯥꯝ ꯂꯥꯛꯄꯅ ꯇꯧꯒꯗꯧꯕ
ꯀꯩꯅꯣꯈꯣꯏꯁꯨ ꯌꯥꯎꯕ꯭ꯔꯥ ꯇꯤ ꯈꯣꯏꯁꯨ ꯌꯥꯎꯕ꯭ꯔꯥ
ꯌꯥꯎꯕꯅꯤ ꯂꯣꯏꯅ
ꯑꯣ ꯑꯣ ꯈꯪꯉꯦ ꯈꯪꯉꯦ ꯑꯗꯨꯗꯤ
ꯈꯪꯅꯤꯅ
ꯎꯝ ꯎꯝ ꯎꯝ ꯎꯝ ꯎꯝ
ꯅꯒꯥꯥꯡ ꯀꯣꯟ ꯇꯧꯕꯁꯤꯗ ꯃꯣꯏꯒꯤꯗꯑꯣ ꯃꯣꯏ ꯂꯥꯛꯈꯤꯕ ꯃꯌꯥꯝꯁꯦ ꯑꯗꯨꯒꯤ ꯑꯩꯈꯣꯏ ꯃꯅꯤꯄꯨꯔꯗ ꯁꯤꯟꯅꯤ ꯇꯧꯕꯅꯦꯕ
ꯑꯣ
ꯑꯗꯨꯅ ꯑꯗꯨꯗꯣ ꯍꯧꯖꯤꯛꯄꯨꯗꯤ ꯁꯤꯟꯗ꯭ꯔꯤ ꯃꯇꯝ ꯈꯔ ꯌꯩꯊꯣꯛꯏꯕ ꯈꯪꯕ꯭ꯔꯥ
ꯑ ꯀꯔꯝ ꯀꯥꯏ ꯑꯣꯏꯗꯣꯏꯔꯥ ꯑꯗꯨꯗꯤ
ꯍꯧꯖꯤꯛꯁꯦ ꯃꯇꯝ ꯌꯦꯡꯉꯒ ꯀꯩꯅꯣ ꯑꯗꯨꯋꯥꯏꯗ ꯑꯗꯨꯗꯤ ꯑꯣꯏꯕ ꯌꯥꯏ ꯍꯥꯏꯅ ꯍꯥꯏ ꯆꯥꯎꯔꯥꯛꯅ ꯑꯣꯛꯇꯣꯕꯔ, ꯁꯦꯞꯇꯦꯝꯕꯔ ꯁ꯭ꯋꯥꯏꯗ ꯁ꯭ꯋꯥꯏꯗ ꯑꯣꯏꯒꯅꯤ
ꯑꯣ ꯅꯪꯗꯤ ꯌꯧꯕꯅꯤꯅꯦ
ꯑꯦ ꯑꯩꯗꯤ ꯌꯥꯎꯗꯣꯏꯅꯦ ꯑꯁ ꯁꯣꯏꯗꯅ ꯌꯥꯎꯗꯅ ꯃꯃꯥꯡꯗꯒꯤ ꯀꯨꯏꯅ ꯉꯥꯏꯔꯛꯑꯕꯅꯤ ꯁꯤ ꯈꯧꯔꯥꯡꯅ ꯉꯥꯏꯔꯛꯏꯅꯦ꯫ ꯏꯁ ꯑꯩ ꯁꯤ ꯒ꯭ꯔꯨꯞꯇ ꯌꯥꯎꯔꯀꯣ ꯅꯍꯥꯟꯅꯀꯣ ꯑꯩꯁꯦ ꯑꯁ ꯑꯩꯁꯦ ꯑꯗ ꯍꯦꯛ ꯃꯥꯏ ꯅꯣꯗꯣ ꯑꯩꯅ ꯏꯁꯤꯡ ꯂꯨꯞꯄ ꯃꯇꯝꯁꯦ ꯍꯥꯏꯅ ꯇꯧꯗꯣꯏꯅꯦꯕ ꯃꯇꯝꯁꯦ ꯑꯩꯒꯤ ꯑꯩꯁꯨ ꯑꯦꯄ꯭ꯔꯤꯜꯗ ꯇꯧꯗꯣꯏꯅꯤ ꯃꯇꯝꯗꯨꯗꯗꯤꯀꯣ ꯑꯩꯁꯨ ꯑꯦꯄꯤꯜ ꯇꯧꯗꯧꯕ ꯃꯇꯝꯗ ꯑꯩ ꯌꯩꯊꯣꯛꯄꯅꯤ ꯃꯣꯏꯁꯨ꯫
ꯑ
ꯑꯩ ꯌꯩꯊꯣꯛꯈꯤꯕꯅꯦꯕ ꯑꯩꯁꯤꯁꯨ
ꯀꯔꯤꯒꯤꯔꯣ
ꯌꯩꯊꯣꯛꯏꯁꯦ ꯍꯥꯏꯕꯗꯤ ꯑꯦꯄ꯭ꯔꯤꯜꯗ ꯃꯅꯤꯄꯨꯔꯗ ꯈꯤꯇꯪ ꯀꯩꯅꯣ ꯂꯩꯈꯤꯗꯅ ꯂꯩ ꯌꯩꯊꯣꯛꯈꯤꯕꯅꯦꯕ ꯃꯈꯣꯏꯁꯦ ꯃꯣꯏ ꯌꯊꯣꯛ ꯑꯩꯗꯤ ꯈꯜꯂꯤꯁꯦ꯫ ꯁꯤꯒꯤ ꯄꯤꯁ ꯑꯦꯟ ꯍꯤꯂꯤꯡꯁꯤꯦ ꯆꯥꯎꯊꯣꯛꯑꯒ ꯂꯣꯏꯔꯀꯥꯟꯗ ꯅꯨꯡꯉꯥꯏꯅ ꯏꯁꯤꯡ ꯂꯨꯞꯄꯒꯦ ꯀꯥꯏꯅ ꯈꯜꯂꯝꯕꯅꯦ ꯑꯩꯁꯦ ꯑꯗꯨꯕꯨ ꯑꯩ ꯍꯥꯟꯅ ꯂꯨꯄꯟꯈ꯭ꯔꯦ꯫ ꯄꯤꯁꯦꯠꯂꯤꯡ ꯍꯂꯤꯡꯁꯤꯅ ꯀꯣꯜꯂꯅꯤ ꯑꯗꯨꯅ ꯑꯩ ꯂꯨꯞꯈꯤꯕꯗꯒꯤꯗꯤ ꯑꯃꯈꯠ ꯅꯨꯡꯉꯥꯏꯔꯦꯔꯣ ꯑꯦ ꯋꯥꯈꯜ ꯅꯨꯡꯉꯥꯏꯔꯗꯤ ꯑꯩꯁ ꯁꯤꯗꯤ ꯍꯟꯗꯛꯇꯤ꯫ ꯑꯦ ꯍꯤꯂꯤꯡ ꯔꯤꯚꯥꯏꯚꯦꯜ ꯇꯧꯔꯛꯄ ꯃꯇꯝꯗ ꯑꯩꯁꯨ ꯌꯥꯎ ꯈꯪꯍꯁ ꯑꯗꯨ ꯍꯥꯏꯔꯒꯅꯦ ꯎꯝ ꯑ ꯄꯤꯇꯤ ꯀꯣꯁꯅ ꯅꯨꯃꯤꯠꯇꯒ ꯀꯩꯅꯣ ꯇ ꯅꯨꯃꯤꯠꯇ ꯑꯈꯣꯏꯁꯦ ꯑꯩꯁꯦ ꯅꯨꯃꯤꯠꯁꯦ ꯑꯗꯨ ꯅꯨꯃꯤꯠꯇ ꯇ꯭ꯔꯁ ꯆꯍꯨꯝ ꯆꯠꯂꯦꯕꯀꯣ
ꯑꯥꯎ
ꯄꯥꯁꯇꯔ ꯑꯃꯒ ꯑꯗꯨꯝ ꯑꯩ ꯃꯥꯒꯤ ꯃꯇꯨꯡ ꯏꯟꯅꯔꯀꯥꯟꯗꯀꯣ꯫ ꯑꯈꯣꯏ ꯋꯥꯔꯁꯤꯞꯀꯤ ꯆꯤꯡꯉꯦꯕ ꯑꯈꯣꯏꯅ ꯋꯥꯔꯁꯤꯞ ꯑꯣꯏꯕ ꯃꯇꯝꯗ ꯑꯈꯣꯏꯅ ꯃꯣꯏ ꯆꯔꯁꯇꯣ ꯌꯥꯝꯅ ꯃꯣꯏꯒꯤ ꯃꯦꯝꯕꯔ ꯑꯈꯣꯏꯒꯤ ꯃꯤꯁꯤꯡꯗꯣ ꯌꯥꯝꯗꯦꯕꯀꯣ꯫
ꯑꯥ
ꯃꯤ ꯌꯥꯝꯗꯕꯒꯤ ꯑꯈꯣꯏꯅ ꯑꯥꯔꯁꯔ ꯑꯣꯏꯌꯦꯕꯀꯣ꯫ ꯑꯥꯔꯆꯔ ꯑꯣꯏꯕꯁꯤꯗ ꯅꯨꯃꯤꯠ ꯄꯦꯟꯇꯤꯀꯣꯁ ꯅꯨꯃꯤꯠꯁꯤꯗꯤ ꯃꯌꯥꯝꯁꯦ ꯏꯁꯣꯔꯒꯤ ꯇꯧꯀꯥꯟꯗ ꯃꯌꯥꯝ ꯂꯩꯁꯤꯡ ꯐꯪꯍꯟꯕꯁ ꯃꯤꯁꯦ ꯕꯨꯛ ꯕꯨꯛ ꯇꯨꯅꯕꯅꯦꯕ ꯀꯣ ꯑꯗꯨ ꯂꯣꯏꯔꯄꯗ ꯑꯈꯣꯏꯒꯤ ꯑꯈꯣꯏꯒꯤ ꯋꯥꯁꯤꯞ ꯀꯥꯡꯒꯨꯁꯦ ꯇꯧꯔꯛꯑꯦꯕꯀꯣ ꯑꯩ ꯑꯩꯁꯦ ꯑꯩꯈꯣꯏꯒꯤ ꯄꯥꯁꯇꯔꯅ ꯍꯥꯏꯌꯦ ꯏꯁꯣꯔꯣꯝꯗ ꯐꯖꯅ ꯊꯋꯥꯏꯗꯨꯗ ꯂꯩꯌꯦꯕꯀꯣ ꯅꯁꯥꯅꯥꯗ ꯈꯔ ꯍꯥꯏꯖꯧ ꯅꯤꯡꯖꯧ ꯍꯥꯏꯔꯀꯣ ꯑꯩꯁꯨ ꯇꯧꯔꯀꯥꯟꯗꯦ ꯑꯩꯁ ꯈꯣꯡ ꯄꯀ ꯇꯨꯕ ꯂꯩꯔꯝꯃꯦ ꯑꯩꯁꯦ
ꯀꯔꯤꯅꯣ ꯑꯩꯒꯣ ꯍꯧꯒꯠꯂꯛꯄꯗ ꯑꯩꯁꯦ ꯀꯩꯅꯣ ꯑꯩ ꯇꯧꯔꯝꯃꯤꯁꯤ ꯑꯣꯃꯦꯟꯗ ꯑꯁꯦꯡꯅ ꯑꯗꯨꯗ ꯃꯌꯥꯝ ꯑꯦ ꯑꯩꯅ ꯀꯩꯅꯣ ꯍꯥꯏꯃꯥꯏ ꯀꯃꯥꯏꯅ ꯇꯧꯔ ꯇꯨꯔꯛꯏꯅꯣ ꯍꯥꯏꯁꯦ
ꯑꯗꯣ ꯑꯩꯗꯤꯀꯣ ꯑꯃꯨꯛꯃꯨꯛ ꯍꯣꯏ ꯀꯦꯟ ꯇꯧꯕ ꯅꯠꯇꯕꯀꯣ ꯍꯥꯏꯕꯗꯤ ꯑꯃꯨꯛ ꯕꯤꯗꯤꯑꯣ ꯌꯦꯡꯕ ꯑꯩꯈꯣꯏꯁꯦ ꯃꯤꯁꯦ ꯑꯗꯨꯝ ꯑꯩꯅ ꯈꯜꯂꯤ ꯑꯩꯅ ꯑꯩꯅ ꯋꯥꯈꯜ ꯐꯠ ꯇꯅꯥ ꯈꯟꯕ꯭ꯔꯗꯤ ꯈꯪꯗꯦꯕ ꯑꯣꯣ ꯑꯗꯣ ꯃꯣꯏꯅ ꯑꯗꯨꯃꯥꯏꯅ ꯇꯧ ꯇꯨꯕ ꯈꯣꯠꯄꯁꯦ ꯑꯩ ꯑꯗꯨꯝ ꯇꯧꯁꯤꯟꯅꯕ ꯈꯣꯠꯄ ꯑꯗꯨꯝ ꯃꯥꯟꯕ ꯃꯣꯏꯕꯨ
ꯑꯣꯍꯣꯏ ꯃꯥꯟ ꯑꯩꯁꯨ ꯑꯍꯥꯟꯕꯗꯅꯦ ꯑꯩ ꯍꯧꯖꯤꯛꯀꯤ ꯑꯩꯅ ꯍꯥꯏꯕ ꯑꯦꯄꯣꯁꯇꯜ ꯑꯪꯀꯤꯠ ꯁꯥꯁꯣꯟ ꯍꯥꯏꯁꯦ
ꯑꯥ
ꯃꯥꯒꯤ ꯑꯩ ꯌꯨꯇ꯭ꯌꯕ ꯑꯝꯇ ꯂꯦꯝꯃ ꯊꯥꯗꯦꯕ ꯍꯥꯏ ꯑꯩꯗꯤ ꯑꯗꯨꯝ ꯌꯦꯡꯉꯦꯕꯀꯣ ꯃꯥꯁꯤꯒꯦ ꯃꯥꯒꯤ ꯔꯤꯚꯥꯏꯕꯦꯜ ꯆꯠꯄ ꯖꯒꯥ ꯀꯩꯅꯣꯗ ꯃꯥ ꯍꯧꯖꯤꯛ ꯁꯤꯀꯤꯝ ꯆꯠꯂꯨꯔꯕꯅꯦ ꯃꯥ ꯅꯥꯒꯥꯂꯦꯟ ꯆꯠꯂꯣꯏꯔꯕ ꯖꯒꯥ ꯖꯒꯥꯗ ꯂꯣꯏ ꯆꯠꯂꯕꯅꯦꯕꯀꯣ ꯑꯩꯈꯣꯏꯒꯤ ꯍꯧꯖꯤꯛꯐꯥꯎꯒꯤ ꯂꯝꯁꯤ ꯑꯃ ꯂꯥꯛꯇꯣꯏꯅꯦꯕꯀꯣ
ꯎꯝ
ꯑꯗꯨꯅ ꯃꯥꯒꯤ ꯃꯥꯒꯤ ꯑꯗꯨꯝ ꯌꯦꯡꯕ ꯃꯇꯝꯗ ꯃꯤ ꯑꯗꯨꯝ ꯇꯨꯕꯗꯣ ꯑꯩꯗꯤ ꯀꯔꯤꯅ ꯇꯧꯁꯤꯟꯅꯕ ꯃꯥꯜꯂꯤꯗ ꯃꯌꯥꯅ ꯇꯧꯕꯒ ꯇꯧꯁꯤꯟꯅ ꯃꯥꯜꯂꯦ ꯀꯥꯏꯅ
ꯎꯝ ꯎꯝ ꯎꯝ ꯎꯝ
ꯑꯩꯁꯨ ꯈꯜꯂꯝꯃꯦꯕ ꯑꯁ ꯌꯥꯗꯦꯗ ꯑꯦ ꯅꯥꯒꯥꯂꯦꯟꯒꯤ ꯃꯤꯁꯨ ꯃꯌꯥꯝ ꯌꯥꯎꯔꯤꯗ ꯀꯥꯏꯅ ꯋꯥ ꯈꯜ ꯈꯜꯂꯦꯕꯀꯣ
ꯍꯣꯏ
ꯑꯗꯨ ꯑꯩꯁꯨ ꯈꯪꯍꯧꯗꯅ ꯑꯩꯈꯣꯏ ꯄꯥꯁꯇꯥꯟ ꯇꯧꯔꯛꯄꯗ ꯑꯩ ꯇ ꯂꯩꯔꯝꯕꯅꯦꯈꯣꯏꯁꯨ ꯑꯁ ꯀꯔꯤ ꯀꯔꯤꯅꯣꯅꯦ ꯑꯩꯁꯤꯁꯨ ꯑꯁꯦꯡꯕꯣꯟꯅꯦ ꯑꯩ ꯇꯨꯕ ꯂꯩꯔꯛꯄꯗꯨꯗ ꯀꯔꯤꯅꯣ ꯍꯥꯏ ꯑꯩꯁꯨ ꯉꯛꯄꯤꯅꯦꯕ ꯑꯩꯁꯨ ꯑꯁ ꯑꯩꯅ ꯉꯥꯛꯇꯪ ꯑꯩ ꯋꯥꯈꯜ ꯉꯥꯛꯇꯪ ꯀꯣ ꯇꯧꯔꯤꯉꯩ ꯃꯇꯝꯗꯗꯤ ꯑꯩꯦ ꯑꯗꯨꯝ ꯄ꯭ꯔꯦꯌꯔ ꯇꯧꯒ ꯏꯁꯥꯅ ꯇꯧꯖꯧ ꯍꯥꯏꯕ ꯇꯧ ꯂꯩꯔꯕ ꯑꯗꯨꯅ ꯉꯥꯏꯥꯛ ꯂꯩꯔꯦ ꯕꯨꯛ ꯇꯨꯒꯤ ꯋꯥꯅꯦ ꯈꯍꯗꯦ
ꯑꯗ
ꯅꯨꯡꯉꯥꯏ ꯑꯁ ꯅꯨꯡꯉꯥꯏꯀꯣ ꯑꯗꯨ ꯅꯨꯃꯤꯠꯇꯨꯁꯨ ꯌꯥꯝ ꯅꯨꯡꯉꯥꯏꯖꯅꯤ ꯁꯨꯃꯥꯏꯅ ꯇꯨꯕꯒꯁꯦ ꯄꯥꯡꯒꯜ ꯕꯣꯔ ꯐꯪꯉꯅꯤ ꯍꯥꯏꯌꯦ
ꯍꯣꯏ ꯍꯣꯏ ꯎꯝ
ꯁꯨꯃꯥꯏꯅ ꯅꯣꯏ ꯇꯨꯔꯛꯒ ꯈꯪꯉꯛꯅꯤꯕꯥꯎ ꯅꯨꯡꯉꯥꯏꯕꯗꯣ
ꯍꯣꯏꯣꯏ ꯑꯩꯈꯣꯏꯗꯤ ꯑꯗꯨꯝ ꯐ ꯊꯣꯛꯛꯇ꯭ꯦ
ꯊꯣꯛꯂꯛꯈꯤꯅꯤ ꯊꯣꯛꯂꯛꯈꯤꯅꯤ ꯁꯪꯅ
ꯑꯩꯈꯣꯏꯅ ꯍ ꯑꯩꯈꯣꯏꯅ ꯍꯥꯏꯕꯗꯤ ꯌꯥꯝꯅ ꯍꯥꯏꯕꯗꯤ ꯏꯁꯣꯔꯕꯨ ꯌꯥꯝꯅ ꯂꯨꯞꯅ ꯈꯟꯗꯕꯒꯤ ꯑꯣꯏꯕ꯭ꯔꯥ ꯅꯠꯇ꯭ꯔꯒ ꯀꯃꯥꯏꯅ ꯇꯧꯕꯤꯔꯥ ꯍꯥꯏꯕꯗꯤ ꯈꯟꯅ ꯈꯅꯤꯐ ꯍꯥꯏꯕꯗꯤ ꯑꯗꯨꯃꯥꯏꯅ ꯇ ꯇꯧꯕꯗꯣ ꯀꯔꯔ ꯃꯥꯥꯏꯅ ꯇꯧꯕ꯭ꯔꯥ ꯑꯩ ꯈꯪꯗꯦꯕ
ꯑꯗꯨꯗꯅꯦ ꯑꯩꯅꯅꯦ ꯑꯃꯨꯛ ꯑꯃꯨꯛ ꯁꯥꯎꯍꯔꯤꯁꯦ ꯑꯥꯗꯅꯦ ꯑꯩꯈꯣꯏꯒꯤ ꯑꯩꯈꯣꯏꯒꯤ ꯆꯤꯡꯒꯤ ꯏꯃꯥꯟꯅꯕꯁꯤꯡ ꯂꯩꯕꯁꯤꯡꯁꯦ ꯑꯩ ꯌꯥꯝ ꯁꯥꯎꯋꯦꯕ ꯃꯣꯏꯗꯨꯕꯣ
ꯎꯝ
ꯃꯣꯏꯁꯦ ꯍꯣꯏ ꯁꯣꯔꯣꯨꯝꯗ ꯂꯩ ꯂꯩꯔꯦ ꯑꯗꯨ ꯑꯣꯏꯔꯁꯨ ꯁꯣꯝꯗ ꯅꯥꯅꯥꯊꯩꯕ ꯊꯛ ꯍꯦꯛ ꯂꯣꯏ ꯇꯧꯋꯕꯀꯣ ꯃꯣꯏꯁꯦ
ꯍꯣꯏ ꯍꯣꯏ
ꯍꯥꯏꯕꯗꯤ ꯅꯤꯥꯒꯨꯝꯕ ꯈꯔ ꯈꯔꯁꯨ ꯆꯥꯕꯀꯣ
ꯑꯣ ꯅꯪꯗꯤ ꯆꯥꯗꯕ꯭ꯔꯣ
ꯆꯥꯗꯦꯗ ꯍꯥꯏꯗꯤ
ꯑꯣ ꯑꯃꯁꯨ ꯊꯛꯇꯦ ꯑꯃꯗꯣ ꯑꯣ ꯐꯩꯌꯦꯅꯦ ꯑꯗꯨꯗꯤ
ꯀꯩꯁꯨ ꯇꯧꯗꯦ ꯍꯥꯏꯕꯗꯤ ꯑꯩꯒꯤ ꯏꯃꯥ ꯑꯩꯒꯤ ꯄꯥꯁ ꯇꯧꯗꯦꯕꯀꯣ ꯑꯩꯒꯤ ꯄꯥꯁ ꯑꯗꯨꯝꯕ ꯇꯧꯗꯕ ꯃꯥꯏꯁꯨ ꯍꯦꯛ ꯑꯉꯥꯡꯩ ꯑꯗꯨꯅ ꯑꯩꯅ ꯑꯍꯥꯟꯕ ꯑꯩꯅ ꯏꯁꯣꯔ ꯃꯐꯝ ꯆꯠꯄ ꯃꯇꯝꯗ ꯏꯁꯣꯔꯒꯤ ꯁꯪꯂꯦꯟ ꯆꯠꯂꯗꯅ ꯑꯩꯅ ꯋꯥꯁꯛꯈꯤꯕ ꯁꯣꯔ ꯅ ꯑꯩꯒꯤ ꯏꯄꯥꯒꯨꯝꯅ ꯑꯩꯁꯨ ꯇꯧꯔꯛꯏꯦ ꯅꯍꯥꯛꯅꯁꯨ ꯄꯥꯡꯒꯜ ꯄꯤꯕꯤꯌꯣ ꯍꯥꯏꯕ ꯀꯣ ꯍꯥꯏꯕꯗꯤ ꯑꯩꯒꯤ ꯏꯃꯥꯟꯅꯕꯁꯤꯡ ꯈꯪꯍꯧꯍꯧꯗꯅ ꯍꯦꯛꯇ ꯊꯦꯡꯅꯔꯛꯄ ꯄ ꯑꯇꯣꯞꯄ ꯊꯦꯡꯅꯕ ꯇꯧꯈꯤꯕ ꯃꯌꯥꯝ ꯌꯥꯎꯔꯦꯕꯀꯣ ꯑꯩꯒꯤ ꯄꯤꯛꯅꯉꯥꯏ ꯇꯤꯟꯅꯔꯛꯄ ꯏꯃꯥꯟꯅꯕꯁꯤꯡꯁꯨ ꯃꯣꯏ ꯈꯪꯍꯧꯗꯅ ꯃꯌꯥꯝ ꯖꯒꯥ ꯖꯒꯥꯗꯒꯤ ꯑꯇꯣꯞꯄ ꯏꯃꯥꯟꯅꯕ ꯃꯃꯥꯟꯅꯕ ꯇꯤꯟꯅꯕꯗꯒꯤ ꯁꯪꯒꯅ ꯐꯠꯇꯕꯗꯤ ꯑꯗꯨꯝ ꯇꯧꯈꯤꯕꯗꯣ ꯑꯗꯨꯒꯨꯝꯅ ꯑꯩꯁꯨ ꯎꯝ ꯑꯗꯨꯒꯨꯝꯕꯗꯤ ꯑꯩꯁꯨ ꯌꯥꯎꯅꯤꯡꯗꯦ ꯏꯁꯣꯔ ꯍꯥꯏꯅ ꯍꯥꯏ ꯍꯥꯏꯖꯕꯗꯣ ꯏꯁꯣꯔꯒꯤ ꯋꯥꯍꯩꯗꯁꯨ ꯍꯥꯏ ꯌꯨ ꯊꯛꯀꯅꯨ ꯍꯥꯏꯗꯅ ꯌꯊꯣꯛꯄ ꯌꯥꯗꯦ ꯍꯥꯏ ꯗꯥꯏꯔꯛꯇꯤ ꯃꯣꯏꯁꯤ ꯈꯔ ꯍꯥꯏꯔꯛꯀꯅꯤ ꯅꯋꯥ ꯅꯋꯥ ꯃꯇꯝꯇ ꯊꯛꯏꯗꯨꯗꯤꯗ ꯀꯩꯅꯣ ꯃꯇꯝ ꯊꯛꯏꯗꯨꯗꯤ ꯍꯥꯏꯔꯛꯀꯅꯤꯕꯀꯣ ꯑꯗꯨꯒꯨꯝꯕ ꯃꯇꯝꯗ ꯊꯛꯄꯗꯨꯅꯤꯗꯤ ꯃꯣꯏꯒꯤꯗꯤ ꯅꯤꯁꯥ ꯑꯣꯏꯅ ꯁꯛꯄ ꯇꯧꯕꯠꯇꯦ ꯍꯧꯖꯤꯛꯇꯗꯤ ꯅꯤꯁꯥ ꯑꯣꯏꯅ ꯂꯥꯛꯏꯗꯅ ꯑꯗꯨꯒꯨꯝꯕꯒꯤ ꯈꯦꯠꯅꯕꯗꯨꯅ ꯂꯩꯥꯏꯔꯛꯄꯗꯨꯗꯒꯤꯅꯦꯕ ꯍꯡ ꯌꯨꯊꯛꯄꯗ ꯏꯃꯨꯡ ꯈꯠꯅ ꯆꯩꯠꯅꯕ ꯃꯌꯥꯝ ꯌꯥꯝ ꯊꯣꯛꯅꯕ ꯏꯔꯥꯡ ꯄꯔꯥꯡ ꯊꯣꯛꯄ ꯃ ꯌꯥꯎꯋꯤꯗꯅ ꯌꯨꯝ ꯌꯨ ꯊꯣꯛꯛꯄꯗꯒꯤ ꯑꯗꯨꯒꯨꯝꯕꯗ ꯇꯧꯗꯅ ꯑꯩꯈꯣꯏ ꯕꯁꯇꯔꯁꯤꯡꯅꯁꯨ ꯐꯖ ꯐꯖꯅ ꯍꯥꯏꯌꯦꯕꯀꯣ ꯑꯗꯨꯅ ꯁꯝꯅ ꯍꯥꯏꯔꯕꯗ ꯃꯤꯅ ꯍꯥꯏꯌꯦꯕ ꯄꯆꯔ ꯑꯃꯅ ꯑꯩꯈꯣꯏ ꯄꯆꯔ ꯑꯃꯁꯨ ꯌꯥꯝꯅ ꯍꯥꯥꯟꯅꯦꯕ ꯌꯦꯪꯉꯣꯏꯕꯀꯣ ꯃꯉꯥꯏ ꯑꯦ ꯏꯁꯣꯔꯒꯤ ꯏꯁꯣꯔꯒꯤ ꯅꯤꯡꯖꯕ ꯃꯤꯁꯤꯡꯁꯦ ꯑꯗꯨꯒ ꯌꯨ ꯊꯛꯑꯀꯥꯟꯗ ꯌꯨ ꯍꯦꯛ ꯊꯛꯤꯜꯂꯀꯥꯟꯗ ꯑꯃꯦꯟ ꯑꯃꯦꯟ ꯍꯦꯛꯇ ꯁꯣꯏꯨꯔꯝꯂꯨ ꯀꯔꯁꯨ ꯌꯥꯎꯔꯝꯗꯣꯏꯅꯤ ꯀꯥꯏ
ꯑꯗ ꯏꯁꯣꯔꯅꯗꯤ ꯆꯨꯔꯨꯞ ꯊꯛꯄ ꯌꯥꯗꯦ ꯍꯥꯏꯔꯒ ꯀꯩꯗꯧꯩ ꯆꯨꯔꯨꯞꯇꯨꯞ ꯊꯛꯤꯜꯂꯛꯦ ꯁꯣꯔ ꯁꯣꯔ ꯀꯥꯏꯀꯣ ꯑꯗꯨꯃꯥꯏꯅ ꯇꯧꯕ ꯁꯤ ꯌꯥꯎꯒꯅꯤ ꯍꯥꯏꯅꯦ ꯍꯣꯡꯕ꯭ꯔꯥ ꯃꯣꯏꯅ ꯐꯁꯇꯔꯅ ꯍꯥꯏꯕꯁꯦ ꯅꯣꯛꯅꯤꯡ ꯅꯣꯛꯅꯤꯡ ꯃꯌꯥꯝ ꯍꯥꯏꯔꯒꯦ ꯆꯈ ꯔꯁꯨ ꯌꯥꯝꯅꯤꯡ ꯍꯥꯏꯕꯗꯤ ꯅꯍꯥ ꯁꯒꯨꯝꯕ ꯁꯨꯃꯥꯏꯅ ꯈꯈꯣꯏꯗ ꯌꯥꯝ ꯄꯤꯕꯁꯦ ꯏꯟꯀꯔꯦꯖ ꯇꯧꯕꯁꯦ ꯌꯥꯝ ꯅꯨꯡꯉꯥꯏꯑꯕ ꯁꯨꯃꯥꯏꯅ ꯅꯍꯥꯗꯒꯅꯃꯥꯏꯅ ꯇꯧꯕꯤꯕꯁꯦ ꯑꯩꯈꯣꯏꯗꯤ ꯍꯧꯖꯤꯛꯁꯦ ꯑꯩꯈꯣꯏꯒꯤ ꯌꯨꯠ ꯌꯨꯠꯁꯦ ꯍꯥꯏꯕꯗꯤ ꯈ꯭ꯔꯥꯏꯁꯇꯗꯤ ꯑꯩꯈꯣꯏꯒꯤ ꯏꯁꯣꯔꯝꯅꯗꯤ ꯄꯨꯔꯥ ꯌꯨꯝꯕꯤꯅꯦ ꯄꯤꯂꯔꯅꯦꯕ ꯑꯩꯈꯣꯏꯁꯦ ꯑꯩꯈꯣꯏꯅ ꯌꯨꯝꯕꯤꯁꯦ ꯀꯟꯅ ꯂꯩꯍꯧꯗ꯭ꯔꯕ ꯍꯌꯦꯡ ꯑꯩꯈꯣꯏꯒꯤ ꯌꯨꯝ ꯑꯃ ꯁꯥꯒꯠꯂꯛꯄ ꯃꯇꯝꯗꯗꯤ ꯑꯩꯈꯣꯏ ꯇꯦꯛ ꯑꯗꯨꯝ ꯃꯄꯥꯡꯒꯜ ꯐꯠꯇꯗꯤ ꯇꯦꯛ ꯑꯗꯨꯝꯅꯦꯕ ꯌꯨꯝꯗ
ꯍꯣꯏ ꯍꯣꯏ
ꯑꯗꯨꯝ ꯁꯝꯅꯍꯜꯂꯦ ꯑꯥ ꯌꯨꯝ ꯀꯦꯖꯥꯔ ꯍꯥꯏꯕꯒꯨꯝꯕꯗ ꯑꯥꯀꯩ ꯂꯥꯛꯄꯗ ꯗꯛ ꯗꯛ ꯅꯤꯛꯇꯅ ꯇꯨꯔꯤꯗꯣ ꯑꯗꯨꯒꯨꯝꯅ ꯏꯁꯣꯔꯣꯝꯗ ꯀꯟꯅ ꯂꯩꯍꯧꯗ꯭ꯔꯒ ꯑ ꯃꯤꯗꯣ ꯀꯩꯅꯣ ꯃꯃꯜꯗ ꯕꯛ ꯍꯨꯝꯃꯛꯄ ꯑꯗꯨꯝ ꯇꯦꯛꯑꯅꯤ ꯇꯨꯔꯅꯤ
ꯎꯝ
ꯑꯗꯨꯒ ꯏꯁꯣꯔꯗ ꯑꯦ ꯏꯁꯣꯔ ꯅꯪ ꯑꯩ ꯌꯦꯡꯁꯤꯟꯕꯤꯗ꯭ꯔꯦ ꯌꯦꯡꯁꯤꯟꯕꯤꯗ꯭ꯔꯦ ꯍꯥꯏꯔꯅꯤ
ꯑꯥꯎ
ꯏꯁꯣꯔꯗ ꯑꯃꯨꯛ ꯀꯝꯄ꯭ꯂꯦꯟ ꯇꯧꯔꯅꯤ ꯑ ꯇꯧꯗ꯭ꯔꯣꯅꯦ ꯇꯧꯏꯀꯣ ꯑꯩꯈꯣꯏ ꯑꯩꯈꯣꯏ ꯃꯤꯑꯣꯏꯁꯨ ꯌꯥꯝ ꯇꯧꯕꯅꯦ ꯑꯩ ꯌꯥꯝ ꯊꯦꯡꯅꯩꯌꯦꯕꯀꯣ ꯑꯩꯁꯨ ꯇꯁꯦꯡꯅ ꯑꯩ ꯑꯇꯣꯞꯄ ꯂꯥꯏꯅꯤꯡ ꯂꯤꯡꯉꯒ ꯍꯧꯔꯛꯄ ꯅꯨꯄꯥꯅꯤ ꯑꯩꯁꯨ
ꯑꯗꯣ ꯅꯪ ꯍꯧꯖꯤꯛ ꯏꯁꯣꯔ ꯅꯤꯡꯉꯤ ꯍꯥꯏꯔꯁꯨ ꯑꯗꯨꯝ ꯍꯥꯟꯅꯗꯤ ꯅꯪꯅ ꯅꯤꯡꯖꯕ ꯍꯥꯏꯕꯗꯤ ꯃꯩꯇꯩꯒꯤ ꯑꯣꯏꯕ ꯀꯩ ꯑꯣꯏꯔꯦ ꯑꯗꯨꯝ ꯅꯤꯡꯖꯅꯤꯡꯂꯤꯕ꯭ꯔꯥ ꯅꯠꯇ꯭ꯔꯒ ꯑꯗꯨꯝ ꯑꯃꯗꯨꯗ ꯑꯗꯨꯝ ꯂꯨꯞꯅꯤꯡꯈ꯭ꯔꯕ꯭ꯔꯥ
ꯅꯣ ꯅ ꯅꯣ ꯑꯩ ꯑꯃꯗꯣ ꯑꯩ ꯑꯃꯀꯗ ꯑꯩꯒꯤꯗꯤ ꯑꯩꯅ ꯇꯁꯦꯡꯅ ꯈꯪꯉꯛꯄꯗ ꯑꯃꯗꯗꯤ ꯃꯃꯤꯡ ꯃꯥꯗꯨꯗꯤꯁꯦꯡꯅꯠꯇꯦ ꯁꯨꯡ ꯅꯠꯇꯦ ꯃꯥꯗꯤ ꯀꯩ ꯍꯥꯏꯅꯤ ꯇꯤꯟ ꯀꯥꯡꯒꯨꯝꯕꯅꯦꯅ ꯈꯟꯗꯣꯛꯈ꯭ꯔꯦꯕꯩꯅ
ꯑꯁ
ꯇꯁꯦꯡꯅ ꯑꯩꯗꯤ ꯊꯋꯥ ꯁꯨꯡꯅ ꯁꯥꯗ꯭ꯔꯦ ꯍꯥꯏꯕꯀꯣ ꯑꯩ ꯇꯁꯦꯡꯅ ꯏꯁꯣꯔ ꯂꯩꯈ꯭ꯔꯅꯤꯅꯀꯣ ꯍꯥꯏꯕꯗꯤ ꯑꯩꯈꯣꯏꯒꯤ ꯑꯁꯕꯣꯏ ꯁꯣꯔꯅ ꯃꯣꯏ ꯀꯛ ꯀꯥꯎꯊꯔꯛꯈꯤꯕ ꯄꯣꯠꯇꯣ ꯁꯣꯔꯅ ꯃꯊꯛꯇ ꯁꯔꯒꯗꯒꯤ ꯀꯥꯎꯊꯔꯛꯈꯤꯕ ꯄꯣꯠꯇꯨꯒꯤ ꯑꯗꯨ ꯃꯌꯥꯝ ꯂꯩꯈꯤꯕ ꯐꯠꯇꯕ ꯐꯠꯇꯕ ꯁꯩꯗꯥꯅ ꯍꯥꯏꯇꯥꯔꯦ ꯑ ꯁꯝꯅ ꯍꯥꯏꯔꯕꯗ ꯂꯨꯁꯤꯐꯔ ꯍꯥ ꯂꯨꯁꯤꯐꯔ ꯂꯨꯁꯤꯐꯔ ꯑꯗꯣ ꯀꯃꯥꯏꯅ ꯇꯧꯔꯛ ꯀꯅꯣ ꯍꯥꯏꯕꯗꯣ ꯑꯩ ꯈꯪꯗꯕ ꯃꯇꯝꯗꯗꯤ ꯒꯌꯥꯟ ꯇꯥꯝꯗꯦꯕꯀꯣ ꯀꯔꯝꯅ ꯑꯣꯏꯔꯛꯈꯤꯕꯅꯣ ꯁ꯭ꯋꯥꯏꯗ ꯂꯩꯔꯤꯕ ꯃꯌꯥꯝ ꯂꯥꯏ ꯌꯥꯝꯅ ꯂꯩꯔꯤꯁꯦ ꯀꯃꯥꯏꯅꯣ ꯍꯥꯏꯕꯁꯦ ꯈꯪꯉꯛꯄ ꯃꯇꯝꯗꯗꯤ ꯌꯥꯝꯅ ꯑꯦ ꯑꯣꯏꯣꯏ ꯅꯤꯡꯉꯝꯃꯤꯕ ꯏꯁꯣꯔꯗ ꯑꯩꯈꯣꯏꯅ ꯈꯜꯂꯝꯃꯤꯁꯤ ꯑꯩꯈꯣꯏꯁꯨ ꯑꯩꯅ ꯍꯥꯟꯅ ꯀꯜꯂꯝꯁꯦ ꯑꯩꯈꯣꯏꯁꯨꯨꯝ ꯑꯩ ꯏꯁꯣꯔꯅꯦ ꯈꯟꯖꯔꯝꯃꯤꯅꯤꯀꯣ ꯑꯗꯨꯕꯨ ꯏꯁꯣꯔꯅꯔꯝꯗꯕꯗ ꯏ ꯈꯜꯂꯛꯄ ꯃꯇꯝꯗꯤ ꯑꯦ ꯁꯤꯗꯤ ꯏꯁꯣꯔ ꯁꯨꯡꯛ ꯅꯠꯇꯦꯀꯣ ꯁꯤꯗꯤ ꯀꯥꯏꯗꯒꯤ ꯏꯁꯇꯣꯟꯗꯕꯨ ꯅꯨꯡꯗꯕꯨ ꯀꯃꯥꯏꯅ ꯁꯣꯔ ꯑꯣꯏꯍꯟꯗꯣꯏꯅꯣ ꯁꯤꯅꯤ ꯋꯥꯈꯟꯗꯅ ꯄꯤꯛꯆꯔꯗ ꯀꯃꯥꯏꯅ ꯁꯣꯔꯍꯟꯗꯣꯏꯅꯣ ꯑꯗꯨꯒꯨꯝꯕ ꯀꯌꯥ ꯂꯥꯛꯑꯦꯕ ꯍꯧꯖꯤꯛꯇꯤꯀꯣ ꯑꯗꯨꯒꯅ ꯎꯗꯕꯨ ꯎꯗꯕꯨ ꯀꯩꯅꯣ ꯇꯧꯇꯥꯔꯒ ꯎꯕꯕꯨ ꯍꯦꯛꯇ ꯏꯁꯣꯔ ꯑꯣꯏꯍꯟꯕꯤ ꯌꯥꯕ꯭ꯔꯅꯤꯅ
ꯍꯣꯏ
ꯑꯗ ꯅꯨꯃꯤꯠꯁꯤ ꯏꯁꯣꯔꯅ ꯁꯦꯡꯈꯤꯕꯅꯤ ꯅꯨꯃꯤꯠ ꯊꯥ ꯊꯋꯥꯏ ꯃꯆꯥ ꯄꯨꯝꯅꯃꯛ ꯏꯁꯣꯔꯅ ꯁꯦꯡꯈꯤꯕ ꯃꯐꯝꯗꯕꯨ ꯑꯩꯈꯣꯏꯅ ꯑꯇꯣꯞꯄꯁꯤꯡꯁꯤꯅ ꯏꯁꯣꯔꯅ ꯏꯁꯣꯔꯅꯦ ꯏꯁꯣꯔ ꯏꯁꯣꯔ ꯇꯧꯅ ꯂꯩꯔꯦ ꯀꯗꯥꯏ ꯍꯥꯏꯗꯤ ꯏꯁꯣꯔ ꯈꯣꯏꯔꯨꯝꯗ꯭ꯔꯦ ꯑꯗꯨꯅꯤ ꯍꯧꯖꯤꯛꯁꯦ ꯑꯩꯒꯤ ꯏꯃꯥꯁꯨ ꯍꯔꯦ ꯁꯤ ꯍꯥꯏꯔꯤꯁꯦꯀꯣ ꯑꯩꯅ ꯁꯨꯝ ꯀꯥꯎꯟꯁꯂꯤꯡ ꯇꯧꯗꯤꯇꯧꯔꯤꯕꯀꯣ ꯍꯥꯏꯕꯗꯤ ꯑꯩꯈꯣꯏ ꯃꯥꯁꯨ ꯒ꯭ꯌꯥꯟ ꯊꯔꯛ ꯇꯥꯔꯒ ꯃꯥꯅ ꯍꯥꯏꯕꯗꯤ ꯃꯌꯥꯝꯒꯤ ꯀꯩ ꯍꯥꯏꯅꯤ ꯑꯁ ꯑꯦ ꯃꯆꯥꯅꯨꯄꯥꯅ ꯁꯨꯃꯥꯏꯅ ꯑꯣꯏꯕꯗꯒꯤ ꯃꯃꯥꯁꯤꯡꯁꯨ ꯂꯣꯏ ꯇꯧꯈꯨꯔꯦ ꯀꯥꯏꯅ ꯋꯥꯍꯩꯗꯣ
ꯎ ꯑꯗꯣ ꯅꯣꯏ ꯑꯗ ꯅꯣꯏ ꯄꯦꯔꯦꯟꯁꯇꯤ ꯑꯗꯨꯝ ꯍꯥꯏꯕꯗꯤ ꯑꯗꯨꯝ ꯑꯣꯟꯅꯤꯡꯉꯥꯏꯗ ꯑꯣꯟ ꯄꯨꯔꯥ ꯑꯣꯟꯈ꯭ꯔꯕ ꯅꯠꯇ꯭ꯔꯒ ꯀꯩꯅꯣꯇ
ꯍꯧꯖꯤꯛꯁꯦ ꯑꯩꯈꯣꯏ ꯃꯥ ꯄꯦꯔꯦꯟꯁꯦ ꯈꯔ ꯈ ꯃꯥꯁꯦ ꯑꯃꯨꯛ ꯑꯞ ꯗꯥꯎꯟꯅꯦ ꯑꯃꯨꯛ ꯑꯞ ꯗꯥꯎꯟꯊꯧ ꯇꯥꯏ ꯇꯧꯔꯤꯕ ꯍꯧꯖꯤꯛꯁꯦ ꯍꯦꯛ ꯌꯨꯝꯅꯁꯨ ꯏꯁꯣꯔꯣꯝꯗꯁꯨ ꯈꯛꯇ ꯈꯪꯉꯒ ꯐꯨꯜꯂꯤ ꯈꯪꯉꯝꯗ꯭ꯔꯤꯕꯀꯣ ꯃꯣꯟ ꯅꯣꯏꯁꯦ ꯂꯣꯏꯅꯃꯛ ꯇꯁꯦꯡꯅ ꯈꯪꯉꯝꯗ꯭ꯔꯤ ꯑꯗꯣ ꯑꯩꯒꯤ ꯐꯖꯕꯤꯗꯤ ꯑꯩ ꯑꯗꯨꯝ ꯍꯥꯏꯔꯤ ꯑꯗꯨꯒ ꯑꯩ ꯉꯝꯂꯛꯇꯕ ꯇꯥꯟꯖꯥꯗꯗꯤ ꯏꯁꯣꯔ ꯂꯣꯝꯗ ꯂꯩꯔꯦ ꯂꯩꯁ ꯊꯥꯎ ꯂꯩ ꯂꯩꯒ ꯊꯝꯕꯤꯈ꯭ꯔꯕ ꯄꯁꯇꯔꯒꯨꯝꯕ ꯂꯩꯁꯤꯡꯁꯦ ꯃꯣꯏꯒꯨꯝꯕꯗꯒꯤ ꯃꯇꯦꯡ ꯂꯧꯔꯒ ꯑꯩꯒꯤ ꯐꯦꯃꯤꯂꯤꯁꯤꯁꯨ ꯑꯗꯨꯝ ꯀꯥꯎꯟꯁꯤꯂꯤꯡ ꯇꯧꯍꯟꯅꯤꯡꯕꯀꯣ ꯍꯥꯏꯕꯗꯤ ꯑꯩꯅ ꯉ ꯑꯩꯅ ꯁꯤ ꯁꯣꯔ ꯊꯥꯖꯕꯗꯗꯤ ꯑꯩꯁꯦꯖꯁ ꯁꯝꯅ ꯍꯥꯏꯔꯕꯗꯦ ꯑꯩ ꯍꯟꯗꯛ ꯆꯍꯤꯗꯣꯪ ꯏꯁꯤꯡ ꯂꯨꯞꯄꯅꯤ ꯑꯩꯗꯤ ꯑꯉꯥꯡ ꯃꯆꯥ ꯑꯣꯏꯖꯔꯤꯕ ꯁꯣꯔꯣꯝꯗꯗꯤ ꯑꯩ ꯆꯥꯛ ꯆꯥꯕ ꯍꯩꯔꯛꯄꯗ ꯈꯛ ꯍꯩꯇ꯭ꯔꯤꯕ ꯑꯩ ꯁꯪꯒꯣꯝ ꯊꯛꯄ ꯍꯩꯔꯛꯄ ꯈꯣꯠꯄ ꯑꯗꯨꯝꯕꯃꯛꯇꯪ ꯌꯥꯎꯔꯛꯄ ꯑꯗꯨꯅ ꯍꯧꯖꯤꯛ ꯆꯥꯛ ꯏꯟꯕ ꯍꯧꯔꯛꯄꯗ ꯉꯥꯏꯔꯤꯕꯩꯗꯤ ꯇꯁꯦꯡꯅ ꯍꯥꯏꯕꯗꯗꯤ
ꯎꯝ
ꯑꯩꯒꯤ ꯑꯁꯤꯡꯅ ꯑꯗꯨꯝ ꯄꯥꯡꯀꯜ ꯂꯩꯍꯧꯗꯗꯤ ꯌꯥꯔꯣꯏꯗꯅ ꯍꯌꯦꯡ ꯑꯗꯨ ꯃꯄꯥꯡꯒꯜ ꯀꯟꯅ ꯂꯩꯕꯗꯨꯗꯤ ꯂꯩꯔꯀꯥꯟꯗꯗꯤ ꯑꯇꯣꯞ ꯑꯇꯣꯞꯄ ꯃꯌꯥꯝ ꯑꯩꯅ ꯄꯥꯁꯇꯔꯁꯦ ꯆꯥꯎꯔꯥꯛꯅ ꯑꯩ ꯃꯌꯥꯝ ꯈꯪꯅꯔꯦꯕꯀꯣ ꯍꯧꯖꯤꯛꯇꯤ ꯑꯍꯥꯟꯕꯗꯗꯤ ꯌꯥꯝ ꯄꯥꯛ ꯈꯪꯅꯗꯦ ꯍꯧꯖꯤꯛꯇꯤ ꯃꯣꯏ ꯃꯣꯏꯒꯤ ꯂꯝ ꯃꯣꯏ ꯁꯤꯇꯤ ꯑꯩꯈꯣꯏ ꯃꯅꯤꯄꯨꯔꯒꯤ ꯁꯤꯇꯤ ꯂꯩꯕꯗꯅ ꯇꯝꯗꯤ ꯑꯩ ꯌꯥꯝ꫰ꯈꯪꯅꯔꯦꯀꯣ
ꯑꯣ
ꯑꯗꯗꯤ ꯄꯁꯇꯔ ꯖꯒꯥ ꯖꯒꯥꯒꯤ ꯂꯣꯏꯅꯃꯛ ꯄꯁꯇꯔ ꯈꯪꯅꯕ ꯃꯇꯝꯗꯒꯤꯗꯤ ꯖꯒꯥ ꯖꯒꯥ ꯃꯤ ꯗꯨꯅ ꯏꯁꯣꯔꯣꯟ ꯃꯆꯥꯁꯤꯡꯗꯨꯅ ꯐꯦꯂꯣꯁꯤꯞ ꯌꯥꯎꯅꯕ ꯏꯟꯚꯥꯏꯠ ꯇꯧꯔꯛꯄ ꯑꯩꯉꯣꯟꯗ ꯑꯩ ꯑꯗꯨꯝ ꯌꯥꯎꯁꯟꯕꯀꯣ
ꯎꯝ ꯎꯝ
ꯑꯗꯨꯅꯕꯨ ꯋꯦꯅꯁꯗꯦ ꯊꯔꯁꯗꯦ ꯐ꯭ꯔꯥꯏꯗꯦ ꯁꯇꯔꯗꯦ ꯁꯟꯗꯦ ꯂꯣꯏꯅꯃꯛ ꯂꯦꯞꯇꯕꯤꯅꯦ ꯌꯥꯎꯔꯤꯁꯦ ꯑꯗꯨ ꯌꯥꯎꯕꯗꯗꯤꯅ ꯌꯥꯝ ꯅꯨꯡꯉꯥꯏꯖꯕ ꯐꯪꯉꯦꯕꯀꯣ ꯅꯣꯏꯁꯨ ꯌꯎꯍꯅꯤꯡꯕꯅꯦ ꯍꯥꯏꯗꯤꯀꯣ ꯅꯣꯏꯒꯤꯒꯨꯝꯕꯁꯤꯁꯨ ꯀꯣ
ꯍꯣꯏ ꯌꯥꯎꯑꯣ ꯑꯗꯨ ꯌꯥꯎ ꯍꯥꯏꯌꯦ ꯌꯥꯎꯒꯦ ꯅꯪꯁꯨ ꯑꯩꯈꯣꯏꯗ ꯀꯩꯅꯣ ꯑꯗꯨꯝ ꯍꯥꯏꯕꯗꯤ ꯆꯔꯆꯀꯨꯝꯕ ꯑꯃ ꯑꯃ ꯑꯗꯨꯝ ꯂꯥꯛꯑꯣ ꯌꯥꯎꯁꯦ
ꯀꯃꯥꯏꯅ ꯂꯥꯛꯇꯣꯏꯅꯣ ꯅꯣꯏꯗꯤ ꯂꯥꯛꯇ ꯅꯣꯏꯅ ꯑꯗꯨ ꯂꯩꯔꯒꯣ
ꯊꯣꯛꯂꯛꯄ ꯃꯇꯝꯗ ꯍꯥꯏꯩꯕ ꯑꯩꯈꯣꯏ
ꯑꯩꯗꯤ ꯊꯣꯛꯂꯛꯄ ꯃꯇꯝꯗꯗꯤ ꯅꯣꯏꯅ ꯍꯥꯏꯔꯒꯗ ꯍꯣꯏꯗꯤ ꯑꯥꯔ ꯕꯤ ꯁꯤ ꯁꯤ ꯆꯠꯆꯦꯁꯨ ꯌꯥꯏ ꯑꯩ ꯑꯥꯔ ꯕꯤ ꯁꯤ ꯁꯤꯗ ꯆꯠꯂꯤ
ꯆꯠꯁꯦ ꯆꯠꯁꯦ
ꯑꯩꯗꯤ ꯂꯣꯏꯅ ꯑꯌꯥꯝꯕ ꯂꯣꯏꯅꯃꯛ ꯂꯣꯏꯅ ꯁꯨꯅ ꯆꯠꯂꯦꯕ ꯆꯔꯆꯀꯤꯗꯤ ꯑꯇꯣꯞꯄ ꯖꯠ ꯇꯤꯒꯤ ꯖꯥꯤꯒꯤ ꯑꯣꯏꯔꯒꯔ ꯑꯩꯒꯤ ꯂꯣꯏ ꯆꯠꯦꯕꯩꯗꯤ
ꯍꯣꯏ
ꯑꯩ ꯃ ꯂꯣꯟ ꯈꯪꯗ꯭ꯔꯒꯁꯨ ꯁꯛ ꯆꯠꯄ ꯃꯐꯝꯗꯗꯤ ꯁꯨꯈꯪ ꯈꯪꯅꯤ ꯌꯥꯔꯦ ꯁꯣꯔꯅ ꯂꯣꯏꯅ ꯑꯩꯉꯣꯟꯗ ꯄꯥꯡꯒꯜ ꯄꯤꯕꯤꯒꯅꯤ ꯍꯥꯏꯕ ꯋꯥꯈꯜꯗ ꯑꯁꯥ ꯑꯃ ꯂꯩꯔꯦ